ꯊꯤꯠ ꯍꯜꯂꯣ ꯂꯣ ꯑ ꯇꯥꯔꯕꯣ ꯑꯣ ꯀꯩꯅꯣꯅꯤꯗ ꯏꯃꯥꯟꯅꯕꯤ ꯗꯣ ꯑꯩ ꯕꯦꯠ ꯀꯤ ꯑꯦꯛꯖꯥꯝ ꯊꯥꯗꯣꯏꯗꯣ ꯅꯪ ꯀꯩ ꯅꯨꯃꯤꯠꯇꯅꯣꯅ ꯍꯪꯉꯝꯃꯤꯕ ꯀꯃꯥꯏ ꯀꯃꯥꯏ ꯇꯧꯔꯒꯦ ꯊꯥꯒ꯭ꯔꯕꯣ ꯈꯣꯠꯈ꯭ꯔꯕꯣꯅ ꯍꯪꯉꯑꯝꯕꯅꯤꯅ ꯎꯝ
ꯅꯨꯡꯉꯥꯏꯔꯦꯅꯦ ꯕꯦꯠꯇ ꯈꯜꯂ ꯇꯝꯊꯗꯣꯔꯦ
ꯑꯦ ꯅꯨꯡꯉꯥꯏꯔꯦ ꯅꯨꯡꯉꯥꯏꯇ꯭ꯔꯦ ꯌꯥꯝ ꯋꯥꯗꯅ ꯑꯩꯕꯨ ꯃꯊꯥ ꯁꯥꯗꯣꯏꯔꯥ ꯈꯣꯡꯄꯣꯠꯇꯦ ꯍꯪꯒꯀꯠ ꯍꯟꯗꯥ ꯍꯪꯒꯠ ꯍꯜꯗ ꯆꯠꯄꯗ ꯅꯍꯥꯟꯈꯩ ꯅꯍꯥꯟꯈꯩ ꯑꯁꯨ ꯀꯨꯏꯅ ꯂꯦꯞꯄꯨꯔꯒ ꯑꯃꯨꯛ ꯅꯧ ꯅꯧꯅ ꯆꯍꯤ ꯌꯥꯝꯃ ꯀꯥꯟꯗꯨꯗ ꯕꯦꯠ ꯑꯃꯨꯛ ꯇꯧꯗꯣꯏꯁ ꯃꯊꯥ ꯁꯥꯜꯂꯤꯅꯦ ꯑꯩ ꯆꯠꯄꯩ ꯈꯜꯂꯒ ꯑꯗꯗꯤ ꯇꯝꯃꯤꯉꯩꯗ ꯇꯝꯃꯤꯉꯩꯗ ꯃꯔꯤ ꯃꯔꯤ ꯃꯔꯤ ꯇꯝꯊꯔꯤ ꯐꯩꯗꯅ
ꯍꯣꯏ ꯑꯁ ꯑꯗꯨ ꯑꯗꯣ ꯑꯩꯁꯨ ꯆꯍꯤ ꯑꯃ ꯂꯦꯞꯄ ꯃꯇꯨꯡꯗꯅꯤꯅꯦꯍꯦꯛ ꯕꯦꯠ ꯇꯧꯔꯨꯏꯗꯣ
ꯆꯍꯤ ꯑꯃꯅꯦ ꯐ ꯑꯩꯗꯤ ꯆꯍꯤ ꯀꯌꯥꯅꯣꯃ ꯒꯦꯞ ꯂꯩꯔꯤꯁꯦ ꯀꯅꯥ ꯑꯩ ꯇꯔꯦꯠ ꯅꯤꯄꯥꯟ ꯇꯔꯥ ꯐꯥꯔꯝꯃꯅꯤ ꯍꯟꯅꯨꯔꯛꯖꯠ ꯎ ꯗꯦ ꯇꯧꯅꯤ ꯇꯧꯗꯔꯤ ꯑꯉꯥꯡ ꯃꯆꯥ ꯃꯌꯥꯝ ꯃꯔꯛꯇꯅꯤ ꯑꯗꯨꯣ ꯑꯩꯁꯨ ꯑꯗꯨꯕꯨ ꯇꯉꯥꯏ ꯐꯗꯕꯒꯤ ꯇꯉꯥꯏ ꯐꯗꯕꯒꯤꯀꯣ ꯑꯣꯖꯥ ꯑꯣꯏꯅꯤꯡꯕꯒꯤ ꯈꯜꯂꯒ ꯑꯣꯖꯥ ꯑꯣꯏꯕꯒꯤ ꯑꯣꯏꯒꯦ ꯍꯥꯏꯗꯤ ꯌꯥꯗꯦꯗꯅ ꯗꯒꯦꯠ ꯑꯗꯨꯗꯣ ꯌꯥꯎꯗ꯭ꯔꯗꯤ ꯂꯥꯏꯔꯤꯛ ꯀꯃꯥꯏꯅ ꯇꯥꯛꯀꯅꯤ ꯑꯉꯪ ꯀꯃꯥꯏꯅ ꯂꯣꯏꯅꯅꯤꯗꯣ ꯈꯪꯗꯅ ꯍꯌꯦꯡ ꯑꯦꯛꯁꯄꯤꯔꯤꯌꯦꯟꯁ ꯀꯩꯝ ꯂꯩꯇꯅ ꯆꯠꯂꯒ ꯇꯧꯕ ꯍꯥꯏꯗꯤ ꯌꯥꯗꯕꯅꯤꯅ ꯁꯥꯔꯇꯤꯐꯤꯀꯦꯠ ꯑꯃ ꯆꯪꯈꯤꯗꯅ ꯑꯗꯨꯒꯤ ꯈꯜꯂꯒ ꯑꯩꯁꯦ
ꯍꯒ ꯂꯤꯁꯂꯛ ꯑꯩꯒꯤ ꯑꯅꯧꯕ ꯃꯌꯥꯝꯒ ꯑꯃꯨꯛ ꯄꯨꯟꯕ
ꯍꯣꯏ ꯄ꯭ꯔꯥꯏꯚꯦꯠ ꯑꯣꯏꯔꯣ ꯒꯣꯔꯃꯦꯟ ꯑꯣꯏꯔꯣ ꯑꯩ ꯍꯥꯏꯖꯩ ꯅꯠꯇ ꯭ꯔ ꯑꯗꯨ ꯑꯗꯨꯅꯅ ꯅꯪꯒꯤ ꯉꯁꯥꯏꯒꯤ ꯀꯩꯅꯣꯗꯣ ꯂꯩꯒꯤ ꯆꯔꯥꯗꯣ ꯑꯗꯣ ꯑꯩꯗꯤ ꯂꯩꯁ ꯏꯁꯦ ꯅꯪ ꯀꯩꯅꯣ ꯇꯧꯔꯦ ꯍꯟꯗꯛꯇꯤ ꯀꯨꯝꯁꯤꯗꯤ ꯑꯩ ꯉꯝꯗꯦꯕ ꯉꯝꯗ꯭ꯔꯦ ꯑ ꯌꯨꯝꯒꯤ ꯑ ꯀꯩꯅꯣ ꯇꯧꯗꯅ ꯑꯩꯁꯨ ꯈꯔ ꯑꯅꯥ ꯑꯌꯦꯛ ꯌꯥꯎꯕꯒ ꯇꯧꯕꯒ ꯁꯦꯟꯅꯕ ꯀꯌꯥ ꯉꯝꯗꯕꯅꯤꯅ ꯂꯩ ꯁꯥꯠꯄ ꯄꯣꯠꯤ ꯀꯌꯥ ꯊꯥ ꯇ꯭ꯔꯦ ꯃꯅꯥꯒꯨꯝꯕ ꯂꯩ ꯍꯥꯏꯇꯥꯔꯦ ꯃꯅꯥ ꯂꯩꯁ ꯑꯌꯥꯝꯕꯅ ꯑꯣꯏꯅ ꯊꯥꯔꯦ ꯑꯗꯨꯏ ꯃꯣꯏꯗꯤ ꯁꯤ ꯁꯤꯖꯤꯟꯅꯕ ꯑꯣꯏꯗꯕꯗꯣꯟ ꯑꯗꯨꯗꯨꯅ ꯉꯁꯥꯏꯒꯤ ꯑꯗꯨꯝ ꯀꯩ ꯍꯥꯏꯅꯤ ꯑꯦꯅꯤ ꯇꯥꯏꯝ ꯃꯇꯝꯗ ꯑꯗꯨꯝ ꯍꯧꯔꯒ ꯑꯗꯨꯝ ꯂꯩꯕ ꯄꯣꯠꯅꯤꯅ ꯑꯗꯨꯅ ꯈꯤꯇꯪ ꯀꯨꯏꯅ ꯆꯠꯂꯤꯗꯅ ꯀꯨꯏ ꯆꯠꯄꯅꯤꯅ ꯑꯗꯨ ꯑꯣꯏꯅ ꯊꯥꯏꯌꯦ ꯂꯪꯅ ꯅꯪ ꯂꯩ ꯁꯥꯠꯇꯣꯛ ꯑꯣꯏꯅ ꯄꯥꯝꯃꯤꯔꯥ ꯅꯠꯇ꯭ꯔꯒꯅ ꯃꯅꯥ ꯂꯩꯗꯤ ꯄꯥꯝꯗꯕ꯭ꯔꯣ
ꯃꯅꯥ ꯂꯩꯁꯨ ꯄꯥꯝꯃꯤ ꯃꯅꯥ ꯂꯩꯁꯨ ꯐꯖꯩ ꯃꯈꯟ ꯃꯈꯟꯅꯤ
ꯆꯔꯥꯕꯨꯗꯤ ꯑꯩꯅꯅꯦ ꯑꯩꯒꯤꯗꯤ ꯑꯗꯨꯝ ꯑꯃ ꯁꯤꯈ꯭ꯔꯁꯨ ꯑꯃ ꯇꯧꯈ꯭ꯔꯁꯨ ꯃꯆꯥ ꯃꯆꯥꯗꯤ ꯑꯗꯨꯝ ꯑꯩꯒꯤ ꯂꯤꯡꯊꯣꯛꯆꯩꯑꯦꯕ ꯇ ꯍꯥꯏꯗꯤ ꯂꯩꯔꯨꯔꯗꯤ ꯗꯤ ꯕꯤꯖꯤꯅꯦꯁ ꯇꯧꯕ ꯃꯤꯒꯤꯗꯤ ꯂꯩꯔꯨꯔꯒꯗꯤ ꯄꯩꯁꯥ ꯅꯠꯇ꯭ꯔꯥ ꯄꯩꯁꯥꯥꯁꯦ ꯑꯃ ꯂꯩꯕꯗ ꯐꯂꯥ ꯋꯥꯅꯤ ꯀꯩꯅꯣꯒꯤ ꯑꯩꯈꯣꯏꯒꯤ ꯀꯔꯤ ꯍꯥꯏ ꯃꯃꯤꯡ ꯀꯥꯎꯈ꯭ꯔꯅꯦ ꯑꯩ ꯑꯗꯨꯝ ꯂꯩ ꯊ ꯃꯃꯤꯡ ꯀꯥꯎꯁꯜꯂꯛꯑꯦ ꯎꯝ ꯏꯁꯅꯦꯛ ꯄ꯭ꯂꯥꯟ ꯍꯥꯏꯇꯥꯔꯦ ꯏꯁꯅꯦꯛ ꯄ꯭ꯂꯥꯟꯗꯁꯨ ꯃꯈꯟ ꯃꯈꯟ ꯃꯌꯥꯝ ꯂꯩꯌꯦꯕꯀꯣ ꯑꯉꯥꯡꯕ ꯑꯗꯒꯤꯗꯤ ꯑꯁꯪꯕꯗꯁꯨ ꯍꯪꯒꯄꯥꯟ ꯆꯦꯟꯕꯤ ꯃꯌꯥꯝ ꯂꯩ ꯑꯗꯣ ꯑꯃ ꯑꯩꯅ ꯁꯤꯗ ꯐꯪꯗꯕ ꯌꯨꯝꯗ ꯂꯩꯇꯕ ꯃꯣꯏ ꯌꯣꯟꯕꯁꯤꯡꯗꯣ ꯅꯖꯔꯤ ꯇꯧꯕ ꯀꯥꯡꯕꯨꯗꯒꯤ ꯑꯩ ꯂꯩ ꯆꯠꯂꯦꯕ ꯑꯗꯣ ꯒꯝꯂꯥꯗ ꯆꯥꯝꯃꯔꯤ ꯌꯥꯡꯈꯩ ꯍꯥꯏꯌꯦꯕ ꯃꯥꯗꯤ ꯌꯥꯝ ꯍꯤꯡꯒꯟꯕ ꯄꯣꯠꯅꯦꯕꯀꯣ ꯑꯃ ꯈꯛ ꯂꯩꯔꯒ ꯃ ꯃꯅꯥ ꯑꯃꯅ ꯇꯧꯔꯒ ꯌꯨꯡꯁꯤꯟꯈꯤꯕꯗ ꯑꯗꯨꯝ ꯋꯥꯏꯜꯒ ꯄꯣꯠꯅꯤꯅ ꯌꯥꯝ ꯊꯨ ꯊꯨꯅ ꯍꯤꯡꯒꯜꯂꯦꯕ ꯑꯗꯣ ꯇꯨ ꯇꯨ ꯍꯤꯡꯒꯠꯂꯦ ꯍꯥꯏ ꯗ ꯃꯥꯒꯤ ꯚꯦꯔꯥꯏꯇꯤꯗꯣ ꯃꯈꯟ ꯃꯥꯟꯅꯗꯕꯅꯤꯅ ꯑꯗꯨꯗꯤ ꯐꯖꯕꯗꯣ ꯍꯦ ꯄꯥꯝꯃꯛꯑꯦꯕ ꯎꯕ ꯌꯥꯗꯦꯕ ꯂꯩꯗ ꯉꯥꯎꯖꯕꯅꯤꯅ ꯑꯩꯈꯣꯏꯗꯤ ꯑꯗꯣ ꯂꯨꯄꯥ ꯆꯥꯝꯕꯔ꯭ꯤ ꯌꯥꯡꯈꯩ ꯄꯤ ꯍꯜꯂꯣ ꯌꯦꯡꯉꯣ ꯆꯥꯝꯕꯔ꯭ꯤ ꯌꯥꯡꯈꯩꯗꯣ ꯃꯌꯥꯝ ꯃꯌꯥꯝ ꯂꯩꯕꯗꯤ ꯄꯩꯁꯥꯗꯣ ꯌꯥꯝ ꯇꯤꯡꯉꯣꯏꯗ꯭ꯔꯥ ꯑꯗꯨꯅ ꯑꯃ ꯂꯩ ꯏꯔꯨꯗꯣꯏꯅꯦ ꯐꯖꯅ ꯌꯨꯡꯊꯣꯛꯑꯒ ꯑꯗꯨꯝ ꯆꯔꯥ ꯁꯦꯝꯗꯣꯛꯑ ꯁꯦꯝꯗꯣꯛꯑꯒ ꯑꯗꯨꯝ ꯊꯝꯕ ꯍꯥꯏꯇꯥꯔꯦ ꯑꯗꯣ ꯅꯪꯅ ꯄꯥꯝꯃꯒꯁꯨ ꯑꯗꯨꯝ ꯂꯧꯕ ꯌꯥꯅꯦꯕ ꯑꯩꯅ ꯑꯗꯨꯝ ꯆꯥꯔꯥ ꯈꯔ ꯂꯤꯡꯊꯣꯛꯑꯦ ꯑꯗꯒꯤꯗꯤ
ꯕꯤꯖꯤꯅꯦꯁ ꯑꯣꯏꯅ ꯇꯧꯔꯁꯨ ꯌꯥꯏꯅꯦ ꯑꯗꯨꯗꯤ ꯅꯪꯒꯤꯗꯨꯗꯤ
ꯌꯥꯏꯌꯦ ꯌꯥꯕꯕꯨꯗꯤ ꯌꯥꯏꯌꯦ
ꯍꯥꯏꯗꯤ ꯎꯝ ꯍꯧꯖꯤꯛꯀꯥꯟꯗꯤ ꯀꯩꯅꯣ ꯇꯧꯋꯤꯗꯅ ꯂꯩꯁꯦ ꯑꯌꯥꯝꯕ ꯄꯥꯝꯅꯩꯗꯅ ꯌꯨꯝꯗ ꯌꯨꯝ ꯑꯅꯥꯟ ꯅꯥꯟꯕ ꯄꯩꯁꯥ ꯄꯥꯏꯕ ꯃꯌꯥꯝꯁꯤꯡꯁꯤꯅ ꯇꯧꯔꯤꯁꯦ ꯃꯁꯥꯅ ꯊꯥꯕꯗꯤ ꯇꯟꯖꯕꯅꯤꯅ ꯂꯩꯗꯣꯏꯅꯦꯕ ꯃꯣꯏꯗꯤ ꯂꯩꯔꯒ ꯇꯥꯡ ꯇꯥꯡꯅ ꯂꯩꯔꯒ ꯈꯤꯟꯗꯣꯏꯅꯦꯕ ꯑꯗꯨꯗ ꯏꯟꯀꯝ ꯆꯥꯎꯅ ꯑꯗꯨꯝ ꯏꯟꯀꯝ ꯂꯥꯛꯅꯕ ꯍꯣꯠꯅꯕ ꯌꯥꯏꯑꯕ
ꯂꯥꯛꯄꯣꯏꯕ ꯃꯤ ꯕꯣꯀꯦ ꯁꯦꯝꯃꯤꯕ ꯃꯌꯥꯝꯗꯣ ꯑꯔꯦꯝꯕꯩꯔꯣꯗꯣ ꯄꯩꯁꯥ ꯃꯤ ꯃꯄꯥꯟ ꯂꯝꯗ ꯆꯦꯜꯂꯤ ꯃꯌꯥꯝꯗꯣ ꯂꯩ ꯊꯥ ꯂꯩ ꯃꯌꯥꯝ ꯊꯥꯔꯒ ꯀꯛꯑ ꯀꯛꯑꯥꯒ ꯕꯨꯀꯦ ꯁꯦꯝꯦꯕꯒꯤ ꯒꯤꯐꯀꯤ ꯕꯥꯔꯗꯦꯒꯤ ꯑꯗꯒꯤꯗꯤ ꯂꯨꯍꯣꯡꯕꯒꯤ ꯀꯂꯤꯒꯤ ꯃꯌꯥꯝ ꯑꯃ ꯑꯣꯔꯤꯖꯤꯅꯦꯜ ꯃꯌꯥꯝꯗꯣ ꯊꯥꯔꯛꯏ ꯃꯌꯥꯝꯗꯣ ꯌꯦꯡꯉꯨ ꯀꯌꯥꯝ ꯇꯣꯡꯉꯝꯒꯅꯤ ꯌꯦꯡꯉꯣ
ꯍꯣꯏ ꯗ꯭ꯔꯥꯏ ꯐ꯭ꯂꯥꯋꯔꯒꯤ ꯑꯃ ꯁꯦꯝꯕꯗꯣ
ꯎꯝ ꯗꯔꯥꯏ ꯐꯂꯥꯥꯋꯔꯥꯒꯤꯁꯨꯨ ꯑꯗꯨ ꯏꯟꯁꯇꯥꯒ꯭ꯔꯥꯝꯗ ꯊꯥꯒꯠꯂꯒ ꯇꯧꯔꯤ ꯃꯌꯥꯝꯗꯤ ꯌꯦꯡꯉꯣꯅ ꯄꯩꯁꯥ ꯀꯌꯥꯝ ꯊꯤ ꯇꯥꯂꯝꯒꯅꯤ
ꯊꯥꯏꯅ ꯑꯩꯈꯣꯏꯅ ꯃꯅꯥ ꯃꯁꯤꯡ ꯃꯦꯃꯥꯟ ꯇꯥꯗꯕ ꯃꯌꯥꯝ ꯑꯃꯒ ꯎꯕꯗꯣ ꯑꯗꯨ ꯗ꯭ꯔꯥꯏ ꯐ꯭ꯔꯨꯠ
ꯇꯤ ꯂꯣꯏꯅ ꯐꯖꯕ ꯄꯣꯠꯇ ꯂꯣꯏꯅ ꯁꯦꯝꯇꯣꯛꯑꯦ
ꯍꯣꯏ ꯃꯀꯨꯞ ꯃꯀꯨꯞ ꯃꯀꯨꯞ ꯃꯀꯨꯞꯀꯗꯣ ꯇꯥꯁꯟ ꯈꯣꯝꯖꯤꯟꯗꯅ ꯐꯖꯅ ꯀꯪꯍꯜꯂꯒ ꯄꯩꯁꯥ ꯐꯖꯅ ꯇꯥꯜꯂꯦ ꯍꯥꯏꯕ ꯑꯩꯈꯣꯏ ꯃꯅꯤꯄꯨꯔꯒꯤꯁꯨ
ꯑꯩꯈꯣꯏꯁꯨ ꯑꯗꯨꯝ ꯇꯧ ꯌꯥꯕꯅꯤꯗ ꯃꯇꯝꯁꯦ ꯑꯩ ꯈꯤꯇꯪ ꯊꯥꯗꯕ ꯉꯝꯃꯗꯤꯀꯣ ꯑꯗꯨꯝ ꯅꯥꯖꯔꯤ ꯐꯥꯝ ꯇꯧꯔꯒ ꯂꯩꯖꯔꯥ ꯀꯅꯥ ꯑꯗꯨꯃꯛ ꯅꯝꯗ꯭ꯔꯒꯁꯨ ꯀꯣ ꯂꯩ ꯆꯔꯥ ꯆꯥ ꯃꯆꯥ ꯃꯆꯥ ꯄꯨꯊꯣꯛꯑꯦꯗꯅ ꯃꯈꯟ ꯃꯈꯟ ꯄꯨꯊꯣꯛꯑꯒ ꯑꯗꯨꯝ ꯌꯣꯟꯕ ꯌꯥꯏꯑꯕ ꯄꯩꯁꯥ ꯑꯗꯨꯝ ꯀꯥꯟꯅꯩꯌꯦꯕ ꯑꯗꯣ ꯑꯩꯅ ꯑ ꯁꯨꯝ ꯑꯩ ꯄꯥꯝꯖꯔꯨꯕꯒꯤ ꯌꯨꯝꯒꯤ ꯑꯗꯨꯝ ꯐꯖ ꯐꯖꯅ ꯁꯨꯝ ꯋꯥꯈꯟꯗꯣ ꯕꯤꯠꯇꯣ ꯂꯩꯗꯅ ꯑꯗꯨꯒꯤ ꯑꯗꯨꯝ ꯈꯜꯂꯒ ꯂꯩꯁꯨ ꯍꯦꯛ ꯎꯔꯗꯤ ꯋꯥꯈꯜ ꯄꯨꯛꯅꯤꯡꯗꯤ ꯇꯪ ꯅꯨꯡꯉꯥꯏꯔꯅꯦ ꯏꯁꯥ ꯋꯥꯈꯜꯒꯤꯁꯨ ꯅꯨꯡꯉꯥꯏꯖꯩꯕ ꯑꯩꯅꯒ ꯊꯥꯕ ꯂꯩꯒꯁꯦ ꯌꯦꯦ ꯈꯈꯤꯗꯒ ꯍꯤꯡꯉꯝꯕ ꯎꯕ ꯆꯔꯥꯒꯁ ꯈꯔꯒ ꯊꯥꯔꯒ ꯈꯔ ꯃ ꯃꯒꯄꯥ ꯀꯗ ꯅꯨꯡꯉꯥꯏꯖꯕꯗꯣ ꯑꯗꯨ ꯐꯥꯎꯕ ꯍꯥꯏꯇꯥꯔꯦꯅꯦ ꯑꯗꯨꯒꯤ ꯐꯤꯜꯗꯣ ꯇꯧꯗꯕ ꯃꯤꯅꯕꯨꯗꯤ ꯈꯪꯉꯔꯣꯏꯀꯣ ꯎꯝ ꯇꯧꯕ ꯃꯤꯅ ꯑꯗꯨꯗ ꯈꯪꯒ ꯋꯥꯅꯤꯗ ꯑꯗꯨꯒꯤ ꯃꯤꯗ ꯑꯗ ꯂꯩ ꯆꯔꯥꯃ ꯃꯆꯥ ꯃꯆꯥꯅꯤꯡ ꯁꯣꯛꯄꯗꯣ ꯑꯗꯨꯅ ꯇꯧꯔꯒ ꯊꯥꯔꯒ ꯐꯁꯨ ꯐꯖꯩ ꯏꯪꯁꯨ ꯏꯪꯉꯤ ꯌꯦꯡꯕꯗꯁꯨ ꯃꯁꯥ ꯅꯥꯜꯂꯤ ꯅꯠꯇ꯭ꯔ ꯃꯇꯝ ꯈꯇꯪ ꯊꯥꯗꯕ ꯆꯪꯉꯤ ꯑꯗꯨꯕꯨ ꯕꯤꯖꯤꯅꯦꯁ ꯑꯣꯏꯅ ꯄꯨꯔꯥ ꯇꯧꯒꯦ ꯍꯥꯏꯔꯒꯗꯤ ꯈꯔ ꯃꯤ ꯊꯥꯗꯕꯝꯃ ꯆꯪꯉꯦꯀꯣ ꯑꯗꯩꯗꯤ ꯄꯩꯁꯥ ꯄꯩꯁꯥ ꯄꯩꯁꯥ ꯈꯔ ꯑꯃ ꯊꯥꯗꯕ ꯃꯊꯧ ꯇꯥꯔꯦ ꯋꯥꯔꯤꯅꯤ ꯁꯦꯟꯗꯣ ꯑꯃꯛ ꯈꯇꯪ ꯆꯪꯉꯦ ꯅꯠꯇ꯭ꯔ ꯇꯞꯅ ꯇꯞꯅ ꯑꯃꯨꯛꯇ ꯖꯣꯠ ꯂꯧ ꯊꯥꯗꯕꯗꯤ ꯍꯥꯏꯗꯤ ꯕꯤꯖꯤꯅꯦꯁꯇꯣ ꯐꯖꯅ ꯍꯩꯕꯣꯏ ꯍꯩꯇꯕꯣꯏ ꯂꯩ ꯀꯃꯥꯏꯅ ꯊꯥꯅꯤ ꯂꯩ ꯀꯃꯥꯏ ꯆꯔꯥ ꯀꯃꯥꯏꯅ ꯂꯩꯅꯤ ꯁꯨꯝꯕꯒꯤ ꯇ꯭ꯔꯦꯅꯤꯡ ꯄ꯭ꯂꯥꯅꯤꯡ ꯑꯃ ꯐꯖꯅ ꯅꯣꯂꯦꯖ ꯑꯃ ꯂꯩꯇ꯭ꯔꯒꯗꯤ ꯑꯩ ꯕꯤꯖꯤꯅꯦꯁ ꯇꯧ ꯪꯅꯤ ꯍꯥꯏꯅ ꯄꯩꯁꯥ ꯃꯌꯥꯝ ꯂꯩꯔꯁꯨ ꯀꯣꯛ ꯍꯦꯛꯇ ꯇꯧ ꯌꯥꯗꯦꯕ ꯃꯇꯝꯁꯤꯗ ꯇꯧꯔꯤꯁꯦ ꯍ ꯈꯤꯇꯪ ꯅꯣꯂꯦꯖ ꯂꯩ ꯆꯪ ꯉꯦꯕ ꯃꯥꯒꯤ ꯐꯤꯜꯗꯨꯗ ꯑꯗꯨꯒ ꯑ ꯈꯪꯕ ꯑꯃ ꯆꯪꯉꯦꯕ ꯑꯗꯨꯅ ꯑꯈꯪꯕ ꯈꯔꯗꯒꯤ ꯑꯣꯖꯥ ꯑꯔꯨꯕ ꯑꯈꯪ ꯑꯈꯪꯕ ꯃꯌꯥꯝ ꯂꯩꯔꯤꯗꯅ ꯂꯩꯁꯨꯒꯤ ꯃꯔꯝꯗ ꯑꯣꯏꯔꯁꯨ ꯑꯦꯒꯔ꯭ꯤ ꯒꯤꯗ ꯂꯩꯗꯅ ꯊꯕꯛ ꯇꯧꯕ ꯃꯌꯥꯝ ꯑꯃ ꯂꯩꯔꯤ ꯑ ꯃꯣꯏꯗꯅ ꯇꯧꯔꯒ
ꯀꯩꯅꯣꯗꯣ ꯀꯩ ꯍꯥꯏꯕ ꯃꯥ ꯍꯧꯖꯤꯛꯀꯤꯅ ꯍꯥꯏꯒꯤ ꯁ꯭ꯅꯦꯛ ꯄ꯭ꯂꯥꯟ ꯇꯣ ꯑꯗꯨꯗꯤ ꯌꯨꯝ ꯃꯅꯨꯡꯗ ꯊꯝꯕꯁꯤ ꯌꯥꯝ
ꯑꯦ ꯃꯥꯗꯤ ꯌꯥꯝ ꯀꯥꯟꯅꯩꯍꯦ ꯁ꯭ꯅꯦꯛ ꯄ꯭ꯂꯥꯟꯗꯤ ꯃꯤ ꯊꯥꯏꯅ ꯑꯍꯜ ꯂꯃꯟꯁꯤꯡꯅꯁꯨ ꯑꯗꯨꯝ ꯍꯥꯏꯅꯩꯗꯨꯅꯦ ꯑꯩꯈꯣꯏꯅ ꯑꯉꯥꯡ ꯑꯣꯏꯔꯤꯉꯩꯑꯁ ꯁꯤ ꯄꯥꯝꯕꯤ ꯊꯥ ꯂꯤꯟ ꯆꯪꯗꯦꯅꯦꯒ ꯍꯥꯏꯅꯩꯗꯣ ꯃꯥꯗꯤ ꯑꯣꯛꯁꯤꯖꯦꯟ ꯃꯉꯣꯟꯗ ꯌꯥꯝ ꯑꯣꯛꯁꯤꯖꯦꯟꯁꯦ ꯑꯩꯈꯣꯏ ꯇꯨꯝꯕꯒꯤ ꯕꯦꯠ ꯔꯨꯝꯗꯐꯥꯎꯗ ꯂꯨꯈꯨꯝ ꯃꯌꯥ ꯊꯝꯕꯅ ꯌꯥꯝꯊꯤ ꯐꯩꯕ ꯈꯪꯉꯕ ꯃꯥ ꯑꯩꯉꯣꯟꯗꯒꯤ ꯄꯤꯊꯣꯔꯛꯄ ꯑꯣꯛꯁꯤꯖꯦꯟ ꯑꯁꯦꯡꯕꯁꯦ ꯑꯁꯤ ꯌꯥꯝ ꯊꯤꯅ ꯅꯨꯡꯗꯥꯡ ꯃꯥꯕꯅꯦ ꯅꯨꯡꯗꯥꯡꯒꯨꯝꯕꯗ ꯑꯣꯏꯁꯨ ꯑꯃ ꯑꯣꯏꯔꯁꯨ ꯃꯥꯒꯤꯗꯤꯅꯦ ꯌꯥꯝ ꯊꯤꯅ ꯀꯥꯟꯅꯕ ꯑꯩꯈꯣꯏ ꯍꯛꯆꯥꯡꯗ ꯀꯥꯟꯅꯕ ꯄꯤꯌꯦꯕ ꯑꯇꯩ ꯄꯥꯝꯕꯤꯒ ꯈꯇꯪ ꯈꯦꯠꯅꯕ ꯍꯥꯏꯇꯥꯔꯦꯅꯦ
ꯎ ꯎꯝ
ꯑꯗꯨꯅ ꯌꯨꯇ꯭ꯌꯨꯇꯁꯨ ꯑꯗꯨꯝ ꯌꯦꯡꯉꯣꯕ ꯁ꯭ꯅꯦꯞꯄ꯭ꯂꯥꯟꯒꯤ ꯃꯥꯒꯤ ꯀꯥꯟꯅꯕ ꯌꯨꯁꯦꯁꯇꯣ ꯑꯩꯈꯣꯏꯗ ꯀꯥꯟꯅꯕ ꯄꯤꯕꯗꯣ ꯑꯗꯩ ꯑꯇꯩꯒꯤ ꯄꯥꯝꯕꯤꯁꯤꯡꯗꯗꯒꯤꯁꯨ ꯃꯥꯅꯦ ꯌꯥꯝ ꯍꯦꯟꯕ ꯍꯥꯏꯇꯥꯔꯦꯅꯦ ꯑ ꯏꯁꯅꯦꯛ ꯄ꯭ꯂꯥꯟꯗꯁꯨ ꯃꯈꯟ ꯃꯈꯟ ꯃꯌꯥꯝ ꯂꯩ
ꯑꯗꯨ ꯑꯗꯨꯅꯦ ꯌꯥ ꯁꯣꯖꯜꯂꯛꯑꯀꯥꯟꯗꯅ ꯑꯍꯟꯈꯩꯅ ꯀꯥꯡꯉꯔꯦ ꯀꯥꯡ ꯏꯔꯦ ꯂꯧꯊꯣꯛꯑꯣꯅ ꯅꯥꯄꯤ ꯁꯤꯡꯕꯤ ꯑꯝꯇ ꯊꯥ ꯀ ꯌꯥꯗꯕꯤ ꯐꯤꯕꯝꯗ
ꯎ ꯎ ꯎ ꯃꯥꯅꯦ ꯑꯗꯨ ꯂꯨꯅ ꯅꯥꯟꯅ ꯑꯩꯈꯣꯏꯅ ꯁꯦꯡꯗꯣꯛꯄ ꯑꯃꯗꯤ ꯆꯪꯏꯤ ꯆꯪꯉꯦ ꯍꯥꯏꯗꯤ ꯏꯁꯤꯡ ꯅꯨꯡꯇꯤꯒꯤ ꯍꯥꯏꯕ ꯑꯃ ꯅꯨꯡꯗꯥꯡꯒꯨꯝꯕꯗ ꯏꯁꯤꯡ ꯍꯩꯕꯅꯤ ꯌꯥꯗꯦꯕꯀꯣ ꯌꯥꯗꯦ ꯍꯥꯏ ꯌꯥꯗꯕꯕꯨꯗꯤ ꯂꯩꯇꯦ ꯑꯗꯨꯒ ꯁꯨ ꯃꯥꯒꯤ ꯂꯩꯍꯥꯎꯗꯣ ꯂꯩꯍꯥꯎꯁꯤꯗ ꯑꯩꯈꯣꯏꯒꯤ ꯏꯁꯤꯡꯁ ꯅꯨꯡꯗꯥꯡꯗ ꯄꯤꯔꯝ ꯍꯥꯏꯔꯒꯗꯤ ꯇꯨꯃꯤꯠ ꯀꯥꯡ ꯏꯟꯕ ꯆꯠꯄ ꯃꯐꯝꯗꯗꯤ ꯇꯤꯟ ꯀꯥꯡꯍꯟ ꯉꯔꯥꯡ ꯊꯥꯡꯒꯜꯂꯤꯗꯅ ꯅꯨꯡꯁꯥ ꯁꯥꯔ ꯃꯇꯝꯗꯗꯤ ꯃꯥꯒꯤ ꯑꯦꯞꯖꯣꯔꯞ ꯇꯧꯔꯒ ꯆꯨꯞꯁꯤꯟꯈ꯭ꯔꯒ ꯀꯥꯡꯁꯤꯜꯂꯤꯗꯅ ꯄꯥꯝꯕꯤꯅꯁꯨ ꯆꯨꯞꯁꯤꯟꯈꯤ ꯃꯅꯤꯟ ꯏꯁꯤꯡ ꯃꯅꯤꯟ ꯑꯣꯜꯂꯤꯅ ꯅꯨꯡꯗꯥꯡꯗꯗꯤ ꯁꯟꯂꯥꯏꯠꯇꯣ ꯆꯪꯗꯕꯅꯤꯅ ꯅꯨꯪꯗꯥꯡ ꯏꯁꯤꯡ ꯆꯥꯏꯕꯗꯤ ꯌꯥꯗ ꯕ ꯏꯃꯨꯡꯗ ꯐꯝꯕ ꯄꯥꯕꯤꯁꯤꯡꯗꯤ ꯍꯪꯕ꯭ꯔꯥ ꯅꯣꯏꯁꯨ ꯁꯨꯝ ꯈꯪꯖꯤꯜꯂꯣ ꯅꯣꯏ ꯏꯨꯡꯗ ꯀꯩꯗ ꯏꯁꯤꯡ ꯆꯥꯏꯕ ꯃꯇꯝꯗ ꯅꯨꯡꯗꯥꯡꯅ ꯆꯥꯏꯒꯅꯣꯕ꯫ ꯑꯌꯨꯛ ꯉꯟꯇꯥ ꯐꯔ꯭ꯦꯁ ꯇꯥ ꯑꯌꯨꯛ ꯉꯟꯇꯥ ꯑꯣꯏꯔꯤꯉꯩꯗ ꯑꯌꯨꯛ ꯉꯟꯇꯥ ꯆꯥꯏꯍꯧ ꯇꯥꯔꯒꯗꯤ ꯅꯨꯡꯁꯥ ꯊꯣꯛꯂꯛꯄ ꯃꯇꯝꯗ ꯃꯥꯏ ꯅꯨꯡꯁꯥ ꯃꯉꯥꯟꯗꯨꯅ ꯑ ꯀꯪꯖꯈꯤꯗꯅ ꯄꯥꯝꯕꯤꯅ ꯆꯨꯞꯄ ꯌꯥꯕ ꯈꯔ ꯆꯨꯞꯊꯧꯔꯒ꯫ ꯑꯗꯣ ꯅꯨꯡꯗꯥꯡꯗꯩꯗꯤ ꯑꯗꯨ ꯂꯩꯔꯔꯣꯏꯕ ꯑꯗꯨꯝ ꯆꯣꯠꯂꯒ ꯇꯨꯡꯉꯒ ꯂꯩꯗꯣꯏꯅꯦꯕ ꯑꯗꯨꯅ ꯀꯥꯡ ꯏꯟꯕꯁꯨ ꯍꯦꯜꯂꯦꯕ ꯇꯥꯕ ꯀꯥꯡ ꯏꯟꯕ ꯍꯦꯜꯂꯤ ꯑꯗꯨꯒ ꯄꯥꯝꯕꯤꯗꯁꯨ ꯂꯩꯅꯥ ꯇꯤꯟꯅꯥ ꯇꯥꯒꯜꯂꯦꯕ ꯑꯗꯨꯃꯥꯏꯅ ꯇꯧꯁꯨ ꯅꯣꯏꯅꯅꯦ ꯍꯌꯦꯡ ꯅꯣꯏꯅ ꯁꯨꯝ ꯏꯃꯨꯡꯗ ꯊꯝꯅꯤꯡꯕꯗ ꯄꯥꯝꯕꯤ ꯂꯩꯔꯒꯁꯨꯅꯦ ꯑꯗꯨꯃꯥꯏꯅ ꯇꯧꯋꯦ ꯏꯁꯤꯡ ꯆꯥꯏꯁꯟꯕꯤꯔꯨꯅꯨ ꯅꯨꯡꯗꯥꯡꯗ ꯀꯩꯗ ꯑꯩꯁꯨ ꯌꯥꯝ ꯈꯪꯕꯕꯨꯗꯤ ꯅꯠꯇꯦꯗ ꯑꯗꯨꯝ ꯕꯕꯥꯍꯣꯏ ꯁꯨꯝ ꯊꯕꯛ ꯑꯗꯨꯗ ꯀꯩꯗ ꯊꯕꯛ ꯄꯨꯔꯝꯕꯒꯤ ꯕꯕꯥꯍꯣꯏ ꯂꯩꯁꯨ ꯌꯥꯝꯅ ꯊꯥꯒꯠꯂꯦ ꯑꯗꯨꯗꯨꯅꯅꯦ ꯃꯥ ꯂꯩꯁꯨ ꯑꯩꯒꯤ ꯊꯕꯛ ꯇꯧꯝꯕꯅꯦ ꯃꯥ
ꯅꯨꯡꯗꯥꯡꯗ ꯍꯥꯏꯔꯒ ꯅꯤꯡꯁꯤꯡꯉꯦ ꯀꯩꯅꯣꯝꯃ ꯅꯨꯡꯗꯥꯡꯗ ꯊꯥꯏꯅ ꯑꯩꯈꯣꯏꯅ ꯏꯁꯤꯡ ꯁꯣꯛꯄ ꯐꯠꯇꯦ ꯍꯥꯏꯕ ꯗꯣ ꯅꯨꯡꯗꯨꯝ ꯑꯃ ꯍꯥꯟꯅ ꯂꯪꯗꯧ ꯀꯥꯏꯅ ꯍꯥꯏꯅꯗ꯭ꯔꯅꯦ ꯑꯍꯟꯂꯩ ꯑꯍꯟꯈꯩꯅ
ꯍꯥꯏ - ꯍꯥꯥꯏ - ꯍꯥꯏ꯫
ꯑꯗꯣ ꯃꯣꯏꯁꯦ ꯁꯦꯡꯅ ꯍꯥꯏꯔ ꯀꯩꯅꯣ ꯑꯣꯏ ꯂꯩꯃꯤꯗ ꯌꯥꯝꯅ ꯂꯥꯏ ꯇꯤꯟꯗ ꯕꯦꯁ ꯇꯧꯕꯒꯤ ꯋꯥꯅꯦꯕꯀꯣ ꯍꯧꯖꯤꯛ ꯃꯇꯝꯗꯁꯨ ꯌꯥꯝ ꯊꯤꯅ ꯀꯥꯟꯅ ꯑꯗꯨꯝ ꯑꯣꯏ ꯂꯩꯝꯃꯦꯕ ꯑꯈꯣꯏ ꯑꯣꯖꯥ ꯑꯃꯅ ꯋꯥꯔꯤ ꯂꯤꯔꯛ ꯄꯅꯦꯕꯥ ꯃꯥꯅ ꯅꯣꯡꯃ ꯑꯥ ꯅꯨꯡꯗꯥꯡꯗ ꯏꯁꯤꯡ ꯁꯣꯛꯑꯒ ꯃꯥꯖꯦ ꯎꯠꯇꯤ ꯊꯣꯡꯉꯦꯌꯦ ꯑꯗꯨꯗ ꯊꯣꯡꯕ ꯀꯥꯟꯁꯤꯗ ꯆꯐꯨꯒꯤ ꯎꯌꯥꯟꯖꯦ ꯈꯨꯝꯁꯦ ꯑꯍꯨꯝꯂꯛ ꯃꯔꯤꯔꯛꯁꯦ ꯄꯥꯏꯊꯣꯛꯏꯌꯦ ꯍꯥꯏꯗꯤ ꯕꯛ- ꯕꯛ ꯕꯛ ꯂꯥꯎꯅ ꯑꯗꯨꯗ ꯃꯥ ꯀꯔꯤꯅꯣ ꯈꯜꯂꯦꯌꯦ ꯀꯩꯗꯧꯔꯖꯥꯅꯣꯅ ꯑꯗꯩ ꯁꯥꯎꯅꯤꯡ ꯑꯗꯨꯅ ꯃꯥꯅ ꯆꯦꯒꯞꯇꯣ ꯃꯊꯛꯇ ꯊꯝꯃꯒ ꯇꯧꯖꯥꯅꯤꯗꯅ ꯑꯗꯨꯒ ꯄꯨꯡꯂꯣꯏ ꯂꯣꯏꯔꯦ ꯎꯇꯤꯁꯦ ꯊꯣꯡꯕ ꯅꯣꯏꯔꯀꯥꯟꯗ ꯎꯠꯇꯤꯁꯦ ꯍꯩꯗꯣꯛꯀꯦ ꯇꯧꯔꯒ ꯀꯥꯟꯗ ꯍꯪꯉꯣꯏ ꯑꯃ ꯍꯪꯉꯣꯏ ꯑꯃ ꯐꯥꯛꯇꯣꯛꯑꯒ ꯍꯋꯥꯏ ꯎꯇꯤ ꯃꯊꯛꯇꯨꯗ ꯌꯥꯎꯔꯝꯃꯦ
ꯑꯁ ꯂꯣꯏꯔꯦꯍꯦ
ꯍꯣꯏꯅꯦ ꯑꯣꯖꯥ ꯑꯗꯨ ꯑꯣꯖꯥ ꯆꯥꯕ꯭ꯔꯥ ꯑꯗꯨꯗꯤ ꯍꯥꯏꯌꯦ ꯍꯪꯉꯣꯏꯗꯣ ꯂꯧꯊꯣꯛꯑ ꯆꯥꯏ ꯍꯥꯏꯌꯦꯌꯦ ꯑꯗꯒꯤ ꯍꯥꯏꯗꯤ ꯑꯗꯨꯗ ꯑꯣꯖꯥꯅ ꯍꯥꯏꯏꯁꯦ ꯑꯈꯣꯏꯗ ꯎꯝ ꯍꯣꯏ ꯑꯍꯟꯈꯩꯅ ꯊꯥꯏꯅ ꯗꯥꯡꯗ ꯏꯁꯤꯡ ꯁꯣꯛ ꯀꯅꯨꯁ꯫ ꯊꯣꯛꯑꯝꯗꯥꯏꯗ ꯅꯨꯡꯗꯨꯝꯅꯤ ꯈꯪꯗꯦ꯫ ꯍꯩꯇꯨꯞꯅꯤ ꯈꯪꯗꯦ ꯍꯥꯟꯅ ꯊꯥꯗꯧꯎ ꯍꯥꯏꯁꯦ꯫ ꯍꯥꯏꯗꯤ ꯅꯨꯡꯗꯨꯝ ꯎꯇꯨꯝꯗꯣ ꯊꯥꯗꯔꯗꯤ꯫ ꯇꯤꯟ ꯀꯥꯡꯑꯗꯥꯏꯗ ꯂꯩꯔꯝꯕ ꯍꯪꯉꯣꯏ ꯑꯣꯏꯔꯣ ꯑꯃ ꯑꯣꯏꯔꯣ ꯍꯥꯟꯅ
ꯃꯥꯅꯦ ꯃꯥꯅꯦ ꯃꯥꯅꯦ꯫
ꯑꯗ ꯇꯞꯅ ꯍꯦꯛ ꯁꯨꯃꯥꯏꯅ ꯁꯣꯛꯎꯔꯗꯤ ꯖꯪ ꯂꯥꯎ ꯆꯪꯒꯤꯕꯁꯨ ꯁꯨ ꯌꯥꯏꯑꯦꯕ꯫ ꯑꯗꯣ ꯈꯪꯍꯧꯗꯦꯗꯅ ꯏꯁꯤꯡꯗꯣ ꯀꯜꯂ ꯍꯥꯞꯆꯤꯟꯒꯤꯕꯗꯣ ꯑꯗꯨꯃꯥꯏꯅ ꯇꯧꯋꯦꯅ꯫ ꯋꯥꯔꯤ ꯂꯤꯔꯤ
ꯎꯝꯍꯨꯝ ꯑꯣ ꯑꯗꯨꯅꯦ ꯑꯣꯗꯣ ꯀꯩꯅꯣ ꯇꯧꯔꯁ ꯋꯥꯔꯤꯁꯨ ꯅꯨꯡꯉꯥꯏꯔꯤ ꯑꯩꯗꯣ ꯅꯪ ꯉꯁꯥꯏ ꯑꯩ ꯀꯩꯅꯣ ꯇꯧꯒꯦ ꯏꯃꯥꯟꯅꯕꯤꯗꯣ ꯏꯝꯅꯕꯤꯗꯤ ꯑꯩ ꯆꯠ ꯆꯠꯄꯒꯤꯗꯣ ꯑꯩ ꯀꯅꯥ ꯀꯅꯥꯅꯣ ꯈꯔ ꯑꯃꯇ ꯍꯪꯒꯦꯕꯀꯣ꯫ ꯑꯗꯤ ꯃꯇꯝꯗꯣ ꯅꯛꯁꯟꯗ꯭ꯔꯤꯉꯩꯗ꯫ ꯑ ꯑꯗꯨ ꯑꯗꯨꯒ ꯑꯩ ꯀꯩꯅꯣ ꯇꯧꯔꯒ ꯀꯣꯟꯅ ꯑꯃꯨꯛ ꯇꯧꯔꯛꯑꯒꯦ ꯀꯣ꯫
ꯑꯧ ꯑꯧ ꯊꯝꯃꯣ ꯊꯝꯃꯣ ꯎꯝ ꯎꯝ꯫